ꯑꯣ ꯆꯥꯛ ꯆꯥꯕꯤꯔꯕꯣ
ꯆꯥꯛ ꯆꯥꯕꯤꯔꯨꯏꯌꯦ ꯅꯪꯉ ꯏꯅꯤ ꯊꯨꯅꯤ ꯋꯥ ꯑꯣꯛ ꯊꯣꯡꯕ ꯅꯪꯇ ꯑꯁꯤ
ꯑꯣ ꯍꯥꯎꯕ꯭ꯔꯣ ꯑꯣꯛ ꯊꯣꯡꯕ ꯆꯥꯕꯗꯨꯕꯨ
ꯍꯥꯎꯋꯦ ꯈꯨꯍꯥꯎ ꯑꯃ
ꯑꯁ ꯑꫭꯛ ꯊꯣꯡꯕꯁꯦ ꯍꯥꯎꯕꯅꯤꯅꯦꯀꯣ
ꯍꯥꯎꯋꯦ ꯅꯪ ꯗꯟꯗꯟ ꯗꯟꯗꯟꯒ ꯂꯥꯎꯔꯒꯅꯦ ꯅꯪ ꯅꯪ ꯂꯥꯎꯅꯒ ꯊꯣꯡꯉꯦ
ꯑꯥ
ꯁꯣꯏꯕꯨꯝꯒꯗꯣ ꯊꯥꯛꯑꯦ
ꯎꯝ
ꯑꯣꯛꯁꯦ ꯑꯩꯈꯣꯏꯒꯤ ꯈꯨꯊꯣꯛ ꯀꯩꯅꯣ ꯑꯩꯈꯣꯏꯒꯤ ꯈꯤꯇꯪ ꯀꯟꯇꯛ ꯂꯥꯎꯅ ꯊꯣꯡꯕꯗꯣ ꯅꯠꯇꯕ
ꯎꯝ ꯌꯥꯝꯅ ꯍꯥꯎꯔꯝꯗꯧ ꯃꯥꯜꯂꯤ ꯅꯪ ꯈꯨꯆꯥꯗꫭ
ꯑꯁ ꯁꯥꯏꯕꯗꯣ ꯈꯨ ꯑꯣꯏꯅꯝꯕꯗ ꯎꯍꯨꯝ ꯂꯩꯇ꯭ꯔꯦ
ꯍꯣꯏꯌꯦ ꯍꯣꯏꯌꯦ ꯆꯥꯎꯋꫭ ꯆꯥꯎꯋꫭ ꯍꯥꯎꯅ ꯍꯥꯎꯅ ꯆꯥꯕꯤꯌꯨ ꯍꯥꯎꯅ ꯍꯥꯎꯅ ꯆꯥꯔꯗꯤ ꯋꯥꯈꯟ ꯈꯟꯁꯦ ꯌꯥꯝ ꯅꯨꯡꯉꯥꯏꯔꯝꯗꯧ ꯃꯥꯜꯂꯦ ꯍꯥꯎꯅ ꯍꯥꯎꯅ ꯆꯥꯔꯤꯗꯣ
ꯑꯩꯈꯣꯏꯗꯤ ꯋꯥꯈꯜ ꯅꯨꯡꯉꯥꯏꯒꯦꯔꯥ ꯅꯨꯡꯉꯥꯏꯔꯣꯏꯒꯦꯔꯥ ꯆꯥꯔꯒꯗ ꯂꯣꯏꯔꯦ
ꯎꯝ ꯐꯩ ꯐꯩ ꯆꯕꯤꯌꯨ ꯆꯥꯕꯤꯌꯨ ꯏꯁꯥ ꯀꯟꯅꯕ ꯏꯁꯥ ꯐꯕꯅ ꯂꯟꯅꯤ ꯅꯥꯍꯟ ꯒꯅꯨ
ꯀꯩ ꯍꯤꯟꯖꯥꯡ ꯆꯥꯔꯕ
ꯑꯁ ꯑꯩꯈꯣꯏꯗꯤ ꯂꯥꯏꯔꯕ ꯏꯅꯥꯛ ꯈꯨꯟꯕꯒꯤ ꯏꯟꯖꯥꯡ ꯆꯥꯏꯗ ꯑ ꯏꯟꯁꯥꯡ ꯊꯣꯡꯅꯤꯉꯥꯏ ꯂꯩꯇꯗꯅ ꯃꯁꯤꯗꯩꯁꯤꯗ ꯌꯦꯟ ꯊꯣꯡꯕ ꯂꯩꯔꯒ ꯆꯥꯔꯦ ꯀꯩꯅꫭ ꯊꫭꯡꯕ ꯆꯥꯏꯗ ꯏꯔꯣꯝꯕ ꯑꯃ ꯆꯥꯔꯦ ꯑꯗꯒꯤ ꯀꯥꯡꯍꯧ ꯑꯃꯒ ꯆꯥꯏꯗ
ꯑꯗꯨꯅꯦ ꯍꯦꯟ ꯍꯥꯎꯔꯟ
ꯎꯝ ꯍꯥꯎꯋꯦ ꯌꯥꯝꯅ ꯈꯨꯍꯥꯎ ꯑꯃ ꯍꯥꯥ
ꯍꯥꯎꯕꯅꯦ
ꯍꯥꯎꯋꯦ ꯌꯦꯟꯁꯥꯡꯁꯤꯀꯣ ꯆꯥꯕꯗ ꯀꯩꯅꯣ ꯇꯧꯕ ꯍꯥꯏꯗꯤ ꯑ ꯀꯩ ꯍꯥꯏꯅꯤ ꯌꯦꯟꯁꯥꯡ ꯁꯥ ꯉꯥ ꯈꯛꯇꯅ ꯍꯥꯎꯋꯦ ꯍꯥꯏꯕ ꯅꯠꯇꯕ ꯃꯅꯥ ꯃꯁꯤꯡ ꯗꯩ ꯍꯦꯟꯅ ꯍꯥꯎ ꯂ ꯍꯥꯏꯗꯤ ꯂꯩꯗꯅ ꯍꯥꯎꯕꯗ ꯆꯥꯛ ꯆꯪꯒꯗ ꯑꯁ ꯉꯁꯤꯗꯤ ꯐꯖꯅ ꯐꯨꯗꯔꯕ ꯅꯤꯍꯦ ꯐꯖꯅ ꯐꯨꯊꯔꯦ ꯆꯥꯊꯔꯦ
ꯍꯥꯎꯕꯗꯤ ꯃꯅꯥ ꯃꯁꯤꯡ ꯂꯣꯏꯅ ꯍꯥꯎꯕ ꯉꯥꯛꯇꯅꯦ ꯑꯗꯨꯕꯨ ꯍꯥꯎꯕꯗꯤ ꯍꯥꯎꯈ꯭ꯔꯕ ꯉꯥꯛꯇ ꯆꯥꯅꯤꯡꯗꯕꯒꯤ ꯈꯛꯀꯤ ꯋꯥꯅꯦ
ꯎꯝ ꯃꯥꯅꯤꯅꯦ ꯗꯨꯁꯨ ꯅꯪ ꯅꯇꯣꯝꯇ ꯆꯥꯔꯤꯔꯣ
ꯃꯣꯏ ꯃꯌꯥꯝ ꯂꯣꯏ ꯆꯥꯕ ꯂꯣꯏꯔꯦꯗ
ꯑꯣ ꯅꯪꯅ ꯂꯥꯁ ꯒꯁ ꯂꯥꯁ ꯕꯁ ꯑꯣ ꯌꯥꯏ ꯌꯥꯏ ꯐꯤꯕꯝꯗꯨꯒ ꯌꯥꯝ ꯆꯥꯟꯅꯩ
ꯍꯂꫭ
ꯎꯝ
ꯋꯥꯔꯤ ꯇꯧꯅ ꯇꯧꯅ ꯁꯨꯝ ꯁꯤꯛ ꯁꯤꯛꯇꯅ ꯆꯥꯕꯁꯦ ꯅꯨꯡꯉꯥꯏꯗꯅ
ꯎꯝ ꯑꯣ ꯑꯣ ꯑꯗꯨꯒꯨꯝꯕ ꯑꯃ ꯂꯩꯕ꯭ꯔꯥ
ꯌꯥꯁ
ꯑꯣ ꯑꯩꯗꯤ ꯈꯪꯉꯨꯗ꯭ꯔꯦꯅꯦ ꯑ
ꯎꯃꯣꯛꯀꯁꯦ ꯈꯔ ꯈꯔ ꯁꯤꯛꯇꯛ ꯁꯤꯛꯇꯛ
ꯑꯦꯝꯁꯥꯏꯀꯣ ꯍꯧꯖꯤꯀꯥꯟꯁꯦ
ꯁꯥꯏ
ꯁꯥꯗ꯭ꯔꯣ ꯀꯨꯁꯥ ꯑꯃ ꯇꯧꯋꯤꯀꯣ ꯀꯩꯅꯣꯒꯤ ꯅꯣꯏ ꯉꯆꯦꯒꯤ ꯑꯉꯥꯡꯗꯣ ꯀꯔꯝ ꯀꯥꯟꯗ ꯀꯩꯅꯣ ꯇꯧꯒꯅꯤ
ꯈꯪꯗꯦ ꯗꯦꯠ ꯀꯌꯥꯗꯨꯅꯣ ꯀꯩꯅꯣꯝ ꯍꯥꯏꯔꯅꯦ
ꯎꯝ ꯀꯔꯤ ꯍꯥꯠꯀꯅꯤ ꯍꯥꯏꯒꯦ
ꯁꯥꯃꯨ ꯑꯃ ꯍꯥꯠꯀꯅꯤꯌꯦ ꯑꯉꯥꯡ ꯃꯤꯡ ꯁꯥꯕꯗ
ꯀꯔꯤ
ꯁꯃꯨ
ꯑꯣ ꯑꯁ ꯁꯥꯃꯨꯗꯣ ꯈꯔ ꯆꯥꯕ ꯌꯥꯎꯒꯦ ꯍꯥꯏꯌꯣ ꯃꯅꯝꯗꯣ ꯑꯣꯏꯔꯁꯨ ꯅꯝꯕ ꯐꯪꯖꯒꯦ ꯍꯥꯏꯌꯣ ꯈꯤꯇꯪꯗ ꯑꯣꯏꯔꯁꯨ
ꯎꯝ ꯀꯩꯍꯥꯏꯅꯣ
ꯃꯅꯝꯇꯣ ꯑꯣꯏꯔꯁꯨ ꯈꯤꯇ ꯅꯝꯖꯒꯦ ꯍꯥꯏꯌꯣꯕ ꯋꯥꯔꯜ ꯀꯞ ꯌꯦꯡꯗ꯭ꯔꯣ
ꯌꯦꯡꯗꯣꯏꯦ ꯉꯔꯥꯡꯁꯨ ꯋꯥꯔꯜ ꯀꯞ ꯌꯦꯡꯅꯤꯅ ꯋꯥꯔꯜ ꯀꯞ ꯌꯦꯡꯅꯤꯅꯒ ꯐꯦꯡꯉ ꯂꯩꯑ ꯑꯗꯨꯒ ꯅꯣꯡꯉꯥꯟꯈꯤꯕ ꯈꯪꯍꯧꯗꯦ
ꯎꯝ ꯐꯔꯦꯅꯦ ꯃꯁꯤ ꯀꯅꯥ ꯀꯅꯥ ꯇꯥꯖꯥꯅꯣ ꯄ꯭ꯂꯦ
ꯈꯪꯗꯦꯅꯦ ꯌꯦꯡꯉꯤ ꯍꯥꯏꯕ ꯈꯛꯇꯅꯤ ꯀꯅꯥ ꯀꯅꯥꯅꯣ ꯁꯥꯟꯅꯗꯣꯏꯁꯤꯅ ꯀꯅꯥ ꯀꯅꯥꯅꯣ ꯕꯥꯕꯣꯛꯁꯤꯅꯥꯒ ꯈꯪꯄꯣꯠꯇꯦ
ꯎꯝ ꯑꯁ ꯀꯅꯥ ꯀꯅꯥ ꯇꯖꯅꯣ ꯈꯪꯗꯦꯅꯦ ꯉꯁꯤꯁꯦ ꯑꯩ ꯌꯦꯡꯗꯤ ꯌꯦꯡꯅꯤꯡꯕ ꯏꯁꯥ ꯏꯁꯥꯒꯤ ꯈꯜꯂꯒ ꯌꯦꯡꯗꯕꯩ ꯋꯥꯅꯤꯀꯣ ꯍꯌꯦꯡꯗꯤ ꯑꯥꯔꯖꯦꯟꯇꯤꯅꯥ ꯂꯩꯌꯦ
ꯄꯨꯡ ꯀꯌꯥꯗꯅꯣ
ꯍꯨꯝ ꯍꯥꯏꯕ꯭ꯔꯥ
ꯑ ꯅꯨꯃꯤꯗꯥꯡꯒꯤꯔꯣ ꯅꯣꯉꯔꯝꯗꯥꯏꯒꯤꯔ ꯎꯝ ꯇꯣꯛ ꯑꯦ
ꯄꯨꯡ ꯑꯍꯨꯝ ꯗꯨꯋꯥꯏꯗ ꯂꯑꯦ ꯍꯥꯏꯕꯅꯦ ꯑꯔꯖꯦꯟꯇꯤꯅꯗꯤ ꯌꯦꯡꯅꯤꯡꯉꯦ
ꯑ ꯇꯤꯚꯤꯅ ꯏꯃꯥꯡꯗ ꯈꯤꯜꯂꯒ ꯑꯩꯅ ꯇꯨꯝꯃꯤꯅꯦꯗꯣ ꯑꯣ ꯄꯨꯡ ꯑꯍꯨꯝꯛꯇ ꯍꯧꯒꯠꯄ ꯀꯥꯏꯗꯗꯤ ꯑꯣꯏꯗ꯭ꯔꯕ ꯋꯥꯅꯦ
ꯍꯅꯗꯤ ꯑꯩꯈꯣꯏ ꯃꯌꯥꯝ ꯐꯝꯃꯒ ꯑꯗꯨꯝ ꯌꯦꯡꯃꯤꯟꯅꯕꯗꯣ ꯑꯗꯨꯅ ꯅꯨꯡꯉꯥꯏꯕ ꯍꯧꯖꯤꯛꯇꯤ ꯀꯗꯥꯏꯗꯒꯤ ꯑꯩꯅ ꯁꯤꯗ ꯌꯦꯡꯉꯁꯤ ꯨ ꯏꯇꯣꯝꯗꯅꯦ ꯅꯨꯄꯤꯗꯣ
ꯎꯝ ꯑꯗꯨ ꯍꯥꯏꯔꯒ ꯉꯥꯏꯍꯥꯛ ꯑꯥꯔꯖꯦꯟꯇꯤꯅꯥꯅ ꯑꯅꯤꯔꯛ ꯁꯨꯅ ꯁꯥꯟꯅꯕꯒꯤ ꯔꯥꯎꯟꯗꯣ
ꯎꯝ
ꯑꯩꯅ ꯏꯉꯤꯍꯣꯏꯗ ꯌꯦꯡꯕ ꯃꯇꯝꯗꯅꯦ ꯃꯣꯏꯁꯦ ꯌꯦꯡꯉꯅꯤ ꯍꯥꯏꯔꯒ ꯅꯥꯈꯣꯛꯑꯇꯣꯡꯈꯔꯦ ꯏꯊꯟꯗ ꯃꯈꯥꯗ ꯐꯝꯒ ꯌꯥꯔꯛꯇꯕꯒꯤꯅꯦ ꯃꯊꯛꯇ ꯐꯝꯃꯒꯅꯦ ꯆꯧꯀ꯭ꯔꯤꯗ ꯐꯝꯃꯒ ꯑꯩꯅ ꯂꯥꯎꯕꯁꯤꯗꯤ
ꯎꯝ ꯎ ꯇꯧꯔꯤꯁ ꯁꯅꯒ ꯁꯥꯕ ꯅꯪ ꯑꯗꯨ ꯁꯥꯔꯤꯗꯨꯕꯨ ꯁꯥꯥꯕ ꯉꯝꯃꯤꯕ꯭ꯔꯣ
ꯆꯝꯄ꯭ꯔꯥ ꯌꯥꯎꯔꯒꯦ ꯍꯥꯎꯒꯗꯕ ꯂꯩꯊꯣꯛꯇꯅ ꯑꯃꯨꯔꯣꯛ ꯁꯥꯏ ꯁꯥꯏꯔ ꯆꯥꯔꯤꯁꯤꯅ
ꯎꯝ ꯐꯔꯦ ꯐꯔꯦ
ꯂꯥꯁ ꯕꯥꯏꯛꯀꯤ ꯃꯊꯧꯁꯦ ꯆꯤꯛꯀꯗꯧꯕ ꯀꯤꯔꯦ ꯂꯩꯔꯦ
ꯐꯔꯦ ꯐꯔꯦ ꯐꯔꯦ ꯀꯔꯝ ꯀꯥꯟ ꯀꯨꯝꯝꯛꯅꯤ
ꯑꯉꯥꯡ ꯃꯤꯡꯁꯕ ꯂꯣꯏꯔꯒ ꯀꯨꯝꯃꯛꯄ ꯌꯥꯏ
ꯎꯝ ꯍꯣꯏ ꯈꯔ ꯂꯩꯊꯣꯛꯑꯣ ꯑꯗꯨꯗ ꯀꯩꯗꯧꯅꯤ ꯌꯨꯝꯗ ꯂꯩꯔꯁꯨ ꯑꯗꯨ ꯂꯩꯔꯁꯨ ꯑꯃ
ꯑꯝꯍꯕꯨꯗꯤ ꯑꯝꯍꯥꯎ ꯉꯥꯛꯇꯅꯦ ꯑꯗꯨꯕꯨ ꯁꯝꯊꯤꯡ ꯏꯁ ꯗꯤꯐ꯭ꯔꯦꯟ ꯍꯥꯏꯗꯅ
ꯎꯝ ꯑꯣ ꯀꯨꯀꯤꯡꯗ ꯗꯤꯐ꯭ꯔꯦꯟ ꯑꯣꯏꯔꯛꯄ꯭ꯔꯥ
ꯑ
ꯎ ꯑꯣꯏꯔꯛꯀꯅꯤ ꯈꯜꯂꯤ ꯅꯟꯊ꯭ꯔꯒ ꯇꯨꯝꯃꯤꯟꯅ ꯅꯗ꯭ꯔꯣ
ꯇꯨꯝꯗꯦ ꯏꯊꯟꯗ ꯇꯨꯝꯃꯦ
ꯎꯝ ꯅꯪ ꯇꯡꯗꯗꯤ ꯈꯔ ꯋꯥꯔꯝꯕꯅꯤ ꯑꯩꯅ ꯈꯜꯂꯤ
ꯋꯥꯗꯦꯗ ꯉꯔꯥꯡꯁꯨ ꯑꯩꯅ ꯐꯣꯟ ꯇꯧꯕꯤꯗꯕ ꯇꯧꯒꯦ ꯍꯥꯏꯔꯒ ꯐꯣꯟꯗꯣ ꯑꯩꯁꯨ ꯆꯥꯔꯖꯔꯗꯨꯗꯤ ꯏꯄꯥꯅ ꯂꯧꯍꯧꯔꯦꯗꯅ
ꯎꯝ
ꯏꯆꯦ ꯍꯣꯏ ꯆꯥꯔꯖꯔꯗꯨ ꯇꯧꯕꯗꯗꯤ ꯆꯪꯕꯗ ꯌꯥꯝ ꯇꯞꯄ
ꯎꯝ ꯎꯝ
ꯍꯥꯏꯗꯤ ꯏꯁꯇꯦꯁꯟ ꯀꯣꯔꯠꯇꯁꯨ ꯀꯣꯛ ꯃꯅꯥꯛꯇ ꯂꯩꯔꯗꯤ ꯐꯠꯇꯕ ꯑꯥ ꯈꯣꯡꯌꯥꯔꯣꯝꯗ ꯂꯩꯕꯗꯨꯗ
ꯆꯥꯔꯖ ꯉꯥꯏꯍꯥꯛ ꯇꯧꯔꯒ ꯇꯤꯚꯤ ꯊꯥꯔ ꯁꯨꯝ ꯌꯦꯡꯕ ꯑꯗꯨꯗꯤ ꯅꯣꯡꯉꯥꯟꯕ ꯈꯪꯍꯧꯗ꯭ꯔꯦꯁꯦ
ꯎꯝ ꯎꯝ ꯐꯔꯦꯅꯦ ꯑꯁ ꯍꯧꯖꯤ ꯀꯥꯟꯁꯤ ꯄꯣ ꯌꯥꯝꯅ ꯋꯥꯕ ꯍꯥꯏꯕꯗꯨꯣ ꯑꯣꯏꯔꯦ ꯋꯦꯗꯔꯁꯦ ꯌꯣꯡꯆꯥꯛ ꯅꯥꯕꯗ
ꯍꯥꯏꯗꯤ ꯅꯣꯡ ꯆꯨꯕ꯭ꯔꯣ ꯍꯟꯗꯛ
ꯅꯣꯡꯒꯤ ꯆꯨꯗꯦꯗ ꯑꯃꯨꯛ ꯑꯃꯨꯛ ꯆꯨꯒꯦ ꯆꯨꯒꯦ ꯇꯧꯔꯒ ꯑꯃꯃꯨꯛ ꯁꯨꯗꯦ ꯑꯣ ꯃꯛꯁꯨꯒꯦ ꯇꯧꯔ ꯆꯨꯗꯦ ꯍꯥꯏꯁꯤꯅꯤ ꯅꯪ ꯉꯟꯅꯤꯗꯅ ꯑꯩꯗꯤ ꯑꯣꯝ ꯆꯥꯛꯅꯔꯅꯤ ꯑꯣ ꯅꯣꯡ ꯆꯨꯒꯗ꯭ꯔꯥ ꯈꯜꯂꯒ ꯅꯣꯡ ꯗꯦꯕ ꯀꯩꯅꯣ ꯇꯧꯋꯦꯕ ꯆꯨꯗꯕꯤꯗꯣ꯫ ꯑꯣꯝ ꯆꯥꯛꯍꯟꯕꯗ ꯃꯤ ꯄꯔꯛ ꯄꯔꯛ ꯆꯥꯛꯀꯕꯗ꯫
ꯃꯥ꯫
ꯃꯥꯏꯗꯤꯟ ꯇꯧꯔꯤꯁꯦ ꯁꯥꯕꯗ ꯁꯥꯕꯗ ꯀ꯭ꯂꯥꯁ ꯇꯧ ꯉꯝꯗꯖꯥꯠꯅꯤꯍꯦ ꯍꯧꯖꯤꯛ꯫ ꯀꯥꯟꯁꯦ
ꯀꯒꯤ ꯅꯆꯦꯗꯤ ꯀꯔꯤ ꯀꯔꯤ ꯆꯈ꯭ꯔꯒꯦ
ꯃꯥꯒꯤꯔ
ꯎꯝ
ꯂꯐꯨ ꯊꯣꯡꯕ ꯑꯃ ꯌꯦꯟꯗꯦꯝ ꯊꯣꯡꯕ ꯑꯃ ꯑꯗꯣ ꯉꯁꯤꯕꯨꯗꯤ ꯎꯝ꯫
ꯂꯄꯨ ꯊꯣꯡꯕ ꯆꯝꯊꯣꯡ꯫
ꯎꯝ ꯆꯥꯕꯣꯛꯄꯤꯅ ꯈ꯭ꯋꯥꯏꯗꯒꯤ ꯆꯥꯕꯗ ꯐꯕ ꯍꯟꯖꯥꯡꯗꯤ ꯂꯐꯨ꯫
ꯂꯐꯨ ꯀꯥꯡꯁꯣꯏ꯫
ꯑꯗꯏꯗꯤ꯫
ꯌꯦꯟꯗꯦꯝ ꯀꯥꯡꯁꯣꯏ꯫
ꯎꯝ꯫
ꯑꯗꯣ ꯉꯁꯤꯗꯤ ꯉꯁꯤꯗꯤ ꯅꯨꯡꯉꯥꯏ ꯃꯥꯟꯍꯟꯗꯕꯒꯤ ꯑꯣꯀ ꯂꯐꯨꯒ ꯍꯦꯛ ꯇꯧꯔ ꯄꯤꯔꯦ꯫
ꯑꯁ ꯑꯉꯥꯑꯣꯕ ꯋꯥꯔꯤ꯫ ꯐꯖꯟ ꯐꯨꯗꯔꯅꯤ ꯐꯖꯟ ꯐꯨꯊꯔꯥꯃꯅꯤ꯫ ꯅꯤ
ꯂꯧꯈꯠꯈꯤ ꯍꯥꯏꯅ ꯄꯥꯎ ꯐꯖꯅ ꯇꯥꯏ꯫
ꯂꯧꯈꯠ ꯂꯝꯅꯤꯗ꯫ ꯑꯗꯨꯝ ꯃꯍꯧꯁꯥꯁꯨ ꯈꯔ ꯂꯈꯠꯄ꯫
ꯑ ꯎꯝ꯫ ꯑꯦ꯫ ꯏꯆꯦꯒꯤ ꯃꯅꯦꯅꯦ ꯆꯠꯈ꯭ꯔꯦ꯫
ꯑꯝ꯫ ꯎꯝ ꯇꯏꯗꯤ ꯂꯥꯏꯇꯦ꯫
ꯏꯇꯩꯗꯣ꯫ ꯏꯃꯨꯡꯗ ꯆꯪꯉꯝꯃꯅꯤ꯫
ꯎꯝ ꯃꯥ ꯊꯕꯛ ꯆꯠꯇꯦꯅ ꯂꯇ꯫
ꯎꯝ꯫
ꯎꯝ ꯐꯩꯅꯦ꯫ ꯃꯣꯏ ꯀꯩꯅꯣꯒ ꯆꯠꯇꯥꯥꯏꯅꯦ꯫ ꯆꯄꯒꯨꯝꯕ ꯆꯠꯇꯏꯅꯦ꯫
ꯆꯠꯇ꯭ꯔꯦꯗ ꯍꯟꯗꯛꯇꯤ ꯃꯤ ꯃꯆꯥ꯫ ꯃꯆꯥ ꯄꯣꯛꯑꯀꯥꯟꯁꯤꯗꯕꯨ ꯀꯗꯥꯏꯗꯒꯤ ꯁꯥꯅꯣꯃꯤ꯫
ꯑꯣ꯫ ꯅꯍꯥꯟꯃꯨꯛꯇꯤ ꯍꯥꯏꯗꯤ ꯑꯩꯅ ꯍꯥꯏꯗꯤ ꯊꯕꯛ ꯏꯪꯈꯥꯡꯒꯨꯝꯕ ꯆꯠꯄ꯭ꯔꯥ ꯍꯪꯕꯒꯤ ꯋꯥꯅꯦ꯫
ꯆꯠꯇꯦꯗ꯫
ꯗ ꯂꯩꯕ꯭ꯔꯣꯃꯥ
ꯊꯕꯛ ꯁꯨꯕ ꯆꯠꯂꯝꯃꯤ ꯑꯗꯨꯁ ꯑꯉꯥꯡ ꯄꯣꯛꯄꯒꯤ ꯂꯥꯛꯄ ꯃꯥꯜꯂꯦ
ꯎꯝ ꯃꯤꯑꯣꯕꯤꯏꯏ
ꯌꯦꯟꯖꯥꯡꯁꯦ ꯊꯥꯎꯅ ꯊꯣꯡꯕ ꯃꯥꯜꯂꯦꯕ ꯑꯁ ꯊꯥꯎꯅꯕꯨꯗꯤ ꯊꯣꯡꯗꯕ ꯃꯁꯥꯒꯤ ꯃꯔꯦꯛ ꯑꯣꯏꯕ
ꯎꯝ ꯊꯥꯎꯒꯤ ꯃꯊꯛꯇ ꯊꯥꯎꯅ ꯊꯥꯎꯒꯅꯤ ꯃꯩ ꯍꯧꯔꯝꯃꯅꯤꯍꯦ
ꯊꯥꯎꯒꯤ ꯃꯊꯛꯇ ꯊꯥꯎ ꯌꯥꯎꯕ ꯄꯣꯠꯇꯨꯗ ꯊꯥꯎ ꯊꯥꯛꯑꯒ ꯊꯣꯡꯉꯗꯤ ꯃꯩ ꯍꯧꯕꯩꯒꯤ ꯃꯁꯥꯅ ꯇꯥꯕꯅꯤ ꯆꯥꯛꯏꯕ ꯃꯩꯗꯨꯗ ꯀꯦꯔꯣꯁꯤꯟ ꯍꯩꯖꯤꯜꯂꯗꯤ ꯍꯦꯟꯅ ꯆꯥꯛꯄꯣ ꯊꯥꯛꯦ
ꯃꯥꯅꯤꯅꯦ